ꯇꯦ
ꯑꯥ ꯇꯥꯕ꯭ꯔꯥ ꯑꯣ ꯇꯥꯕ꯭ꯔꯥ ꯍꯣꯏ ꯇꯥꯏ
ꯑꯣ ꯉꯁꯥꯏꯗꯣ ꯑꯩ ꯇ꯭ꯔꯥꯏ ꯇꯧꯕꯀꯣ ꯑꯗꯨ ꯁꯨꯌꯥ ꯌꯥꯗꯕ ꯍꯧꯖꯤꯛꯇ ꯌꯥꯏ
ꯑꯣ ꯅꯦꯠꯋꯥꯛꯅ ꯑꯣꯏꯔꯝꯒꯅꯦ ꯑꯩꯁ ꯑꯗꯨꯝ ꯍꯦꯕꯔꯒ ꯂꯩꯗ ꯅꯪꯗꯤ
ꯑꯩꯗꯤ ꯑꯩꯁꯨ ꯑꯗꯨꯝ ꯑꯉꯥꯡ ꯄꯣꯔꯒ ꯂꯩ ꯑꯉꯥꯡ ꯇꯨꯝꯍꯜꯂꯒ ꯑꯉꯥꯡ ꯇꯨꯝꯕ ꯆꯥꯟꯁ ꯌꯦꯡꯉꯒ ꯇꯧꯒꯦ ꯇꯧꯔꯒ ꯁꯨꯌꯥ ꯌꯥꯗꯕ
ꯑꯣ ꯍꯣꯏ ꯑꯁ ꯑꯉꯥꯡ ꯂꯩꯔꯗꯤ ꯑꯉꯥꯡ ꯇꯨꯝꯗ꯭ꯔꯗꯤꯀꯣ ꯗꯤꯁꯇꯔꯕ ꯇꯧꯋꯦꯕ ꯐꯣꯟ ꯋꯥꯔꯤ ꯁꯥꯕꯁꯦ ꯅꯨꯡꯉꯥꯏꯇꯦꯕ
ꯑꯗꯨꯅꯦ ꯑꯗꯨꯅꯦ
ꯒꯌ꯭ꯥꯟ ꯇꯥꯅ ꯁꯥꯟꯅꯕ ꯌꯥꯗꯦꯕ
ꯑꯉꯥꯡꯁꯤꯡ ꯇ꯭ꯨꯏꯁꯟ ꯆꯠꯈꯤꯕ ꯉꯥꯏꯔꯒ ꯑꯗꯨꯒꯤ ꯇꯥꯟꯖꯥꯗꯨꯗ ꯑꯉꯥꯡ ꯇꯨꯝꯍꯜꯂꯒ ꯉꯥꯏꯔꯤꯅꯦꯕ ꯇꯧꯒꯦ ꯇꯧꯔꯤ
ꯑꯣ
ꯑꯣ ꯀꯩ ꯃꯊꯦꯜ ꯆꯥꯒꯦ
ꯅꯨꯡꯊꯤꯟꯒꯤꯔꯣ
ꯑꯌꯨꯛ ꯑꯌꯨꯛꯀꯤꯗꯣ
ꯑꯌꯨꯛꯇꯤ ꯇꯣꯔꯕꯣꯛ ꯆꯥꯏ
ꯅꯪꯗꯤ
ꯍꯥꯎꯕ ꯏꯟꯁꯥꯡꯅꯤꯗ ꯅꯪ ꯈꯛꯇꯅꯦ ꯉꯁꯤ ꯏꯟꯁꯥꯡ ꯇꯣꯡꯉꯥꯟꯕꯁꯦ ꯁꯧꯒ꯭ꯔꯤ ꯉꯥꯛꯇꯀꯣ
ꯑꯣ ꯁꯧ ꯁꯧꯒꯔꯤ ꯃꯇꯝ ꯑꯣꯏꯕꯒꯤꯅꯦ
ꯑꯗꯨꯅꯦ ꯁꯤꯗꯤ ꯑ ꯍꯧꯖꯤꯛ ꯍꯧꯖꯤꯛꯇ ꯏꯟꯁꯥꯡ ꯇꯣꯡꯉꯥꯜꯂꯦ ꯏꯟꯁꯥꯡ ꯇꯣꯡꯉꯥꯟꯕ ꯃꯈꯣꯟ ꯇꯥꯏ
ꯏꯟꯁꯥꯡ ꯑꯁ ꯏꯟꯁꯥꯡ ꯅꯥꯄꯤ ꯂꯩꯇꯕꯒꯤꯀꯣ ꯑꯗꯨ ꯉꯁꯤ ꯇꯔꯣꯕꯣꯛ ꯆꯥꯁꯦ ꯍꯥꯏꯅ ꯊꯣꯡꯉꯒ ꯆꯥꯏ ꯑꯗꯣ‌ ꯍꯥꯎꯁꯨ ꯍꯧꯕꯗꯤ ꯍꯧꯥꯎꯋꯤꯗ ꯑꯗꯨꯕꯨ ꯐꯝꯗꯦ
ꯃꯥꯒꯨꯝꯕ ꯌꯥꯎꯗꯕꯗꯤꯗ
ꯍꯣꯏ ꯅꯪ ꯅꯪꯗꯤ ꯀꯔꯤ ꯆꯞ ꯆꯥꯕ꯭ꯔꯥ
ꯑꯁ ꯑꯩꯗꯤ ꯍꯋꯥꯏꯅꯦ ꯉꯔꯥꯡꯒꯤ ꯏꯟꯁꯥꯡ ꯆꯤꯀꯟ ꯊꯣꯡꯕꯤꯕ ꯏꯆꯥ ꯅꯨꯨꯄꯤ ꯑꯅꯤꯅ ꯊꯥꯔꯛꯏ ꯄꯨꯟꯕꯀꯣ ꯉꯔꯥꯡꯗꯣ ꯊꯔꯣꯏ ꯀꯨꯟꯕꯗꯣ ꯃꯣꯏꯅꯤꯅ ꯌꯣꯜꯂꯥꯛꯄꯒꯤ ꯄꯩꯁꯥꯗꯣ ꯑꯗꯨꯗꯨꯅ ꯆꯤꯀꯥ ꯂꯧꯔꯒ ꯊꯣꯡꯕꯤꯕ
ꯑꯣ ꯐꯔꯦꯅꯦ ꯅꯪꯒꯤ ꯅꯆꯥꯁꯤꯡꯒꯤ ꯊꯕꯛ ꯇꯧꯕ ꯍꯩꯈ꯭ꯔꯦꯅꯦ ꯑꯗꯨꯗꯤ
ꯑ ꯍꯣꯏ ꯑꯗꯨꯝ ꯅꯨꯄꯤ ꯑꯣꯏꯕꯅꯤꯅꯀꯣ ꯅꯨꯄꯤꯒꯤ ꯊꯕꯛꯛꯇꯤ ꯑꯗꯨꯝ ꯁꯨꯕ ꯍꯧꯔꯦꯕ ꯍꯌꯦꯡꯈꯩ ꯆꯥꯎꯔꯛꯄ ꯃꯇꯝꯗ ꯀꯃꯥꯏꯅ ꯇꯧꯔꯛꯀꯦꯔꯥꯅꯣ ꯋꯥꯕ ꯋꯥꯅꯤ
ꯐꯔꯦꯅꯦ ꯑꯁ ꯑꯩꯗꯤ ꯅꯨꯄꯥ ꯉꯛꯇ ꯑꯣꯏꯕꯒꯤ ꯈꯪꯗꯦ
ꯅꯨꯄꯥꯅ ꯍꯦꯟꯅ ꯐꯩ ꯑꯗꯨꯝ ꯅꯨꯄꯥꯁꯨ ꯌꯥꯝ ꯌꯥꯝ ꯍꯥꯏꯕ ꯏꯅꯤꯡꯕ ꯑꯉꯥꯡ ꯂꯩꯕꯅꯤ ꯃꯁꯖ
ꯍꯣꯏ ꯊꯝꯗꯦ ꯃꯣꯏꯅ ꯆꯥꯎꯔꯛꯄ ꯃꯇꯝꯗ ꯂꯝꯍꯦꯜꯂꯗꯤ ꯈꯪꯗ꯭ꯔꯦ ꯍꯧꯖꯤꯛꯇꯤ ꯑꯗꯨꯝ ꯌꯥꯏꯗ
ꯎꯝ ꯑꯗꯨ ꯅꯣꯏ ꯅꯨꯄꯥ ꯀꯔꯤ ꯊꯕꯛ ꯁꯨꯒꯦ
ꯑꯁ ꯃꯥꯗꯤ ꯍꯩꯖꯔꯥ ꯍꯩꯖꯔꯥ ꯑꯗꯨꯝ ꯇꯧꯔꯒ ꯂꯩꯑ ꯊꯕꯛ ꯂꯩ ꯂꯩꯕꯕꯨ ꯐꯗ
ꯑꯗꯨꯅꯦ ꯑꯗꯨ ꯃꯥꯡꯅꯦ ꯑꯗꯨ ꯃꯥꯏꯅꯩ ꯌꯦꯡꯉꯣꯅ ꯇꯥꯝꯂ ꯆꯥꯅꯦꯈꯣꯏꯒꯤꯁꯤ
ꯎꯝ ꯎꯄꯥꯏ ꯂꯩꯇꯦ ꯑꯩꯈꯣꯏꯗꯤ
ꯍꯅꯦ ꯆꯥꯕ ꯊꯛꯄꯅꯦ ꯑꯁ ꯃꯌꯥꯝꯒꯤ ꯍꯣꯠ ꯅꯥꯕꯗ ꯅꯨꯄꯥꯁꯤꯡꯁꯨ ꯋꯥꯔꯕꯅꯦꯗ
ꯍꯣꯏ ꯌꯥꯕꯨ ꯑꯔꯒ
ꯑꯩꯈꯣꯏꯅ ꯃꯇꯦꯡ ꯄꯥꯡꯅꯤꯡꯉꯁꯨ ꯑꯉꯥꯡ ꯄꯤꯛꯄ ꯂꯩꯔꯕꯅꯤꯅ ꯃꯇꯦꯡ ꯄꯥꯡꯕꯁꯨ ꯉꯝꯗꯦ
ꯑꯩꯈꯣꯏꯗꯤ ꯑꯁ ꯄꯥꯝꯕꯅꯤꯅ ꯀꯩꯇꯧꯅꯤ
ꯏꯃꯥ ꯏꯄꯥꯅ ꯁ꯭ꯀꯨ ꯀꯥꯎ ꯍꯥꯏꯅ ꯁ꯭ꯀꯨ ꯊꯥꯕꯤꯔꯦ ꯁꯀꯨꯜ
ꯀꯇ꯭ꯔꯣ
ꯍꯣꯏ ꯑꯅꯤ ꯑꯅꯤ ꯇꯝꯂꯒ ꯂꯩꯌꯦ ꯑꯃꯗꯤ ꯄꯛꯂꯤꯌꯦ ꯊꯥ ꯑꯍꯨꯝꯗꯛꯇ ꯌꯥꯔꯤ
ꯑꯗꯨꯗꯤ ꯊꯕꯛ ꯁꯨꯕ ꯌꯥꯈꯤꯗꯦ
ꯍꯣꯏ ꯌꯨꯝꯗ ꯑꯗꯨꯝ ꯂꯩꯕꯗꯤ
ꯌꯨꯝꯗ ꯂꯩꯌꯣꯅ ꯀꯧꯔꯛꯂꯕꯅꯤꯅ ꯂꯩꯕ ꯇꯥꯕꯅꯦ
ꯑꯗꯨꯅꯦ ꯍꯣꯏ
ꯑ
ꯑꯉꯥꯡ ꯀꯌꯥ ꯁꯨꯔꯕ ꯑꯗꯨꯗꯤ
ꯑꯩꯁꯨ ꯑꯍꯨꯝ ꯁꯨꯔꯦ ꯅꯨꯄꯤ ꯉꯥꯛꯇꯅꯦ
ꯑꯣ ꯅꯨꯄꯤꯗ ꯐꯥꯗ ꯑꯩꯈꯣꯏꯕꯨꯁꯨ ꯊꯕꯛ ꯄꯥꯡꯕꯤꯕ ꯃꯣꯏꯗꯤ ꯍꯥꯏꯌꯦꯗꯅ ꯐ ꯔꯖꯒꯣꯕꯤꯁꯨ ꯁꯨꯕꯤꯌꯣ ꯍꯥꯏꯔꯁꯨ ꯁꯨꯕꯤꯒꯤꯗꯤ ꯅꯨꯄꯥꯁꯤꯡꯗꯤ ꯑꯁ ꯀꯥꯏꯗꯒꯤ ꯐꯤꯔꯣꯜꯁꯨ ꯁꯨꯕ ꯍꯩꯇꯦ
ꯍꯧꯖꯤꯛꯇꯤꯅꯦ ꯅꯨꯄꯤ ꯑꯉꯥꯡ ꯅꯨꯄꯤ ꯑꯗꯨꯅꯤꯅ ꯅꯨꯄꯤꯒꯤ ꯊꯕꯛꯇꯤ ꯑꯩꯅ ꯋꯥꯏ ꯁꯤꯠꯂꯣ ꯋꯥꯏ ꯁꯤꯜꯂꯣ ꯆꯥꯛ ꯌꯦꯟꯁꯥꯡ ꯀꯣꯜ ꯂꯤꯛ ꯐꯦꯡꯉꯣ ꯍꯥꯏꯕꯒꯨꯝꯕ ꯍꯥꯏꯔꯗꯤ ꯑꯗꯨꯝ ꯇꯧꯕꯕꯨꯗꯤ ꯇꯧꯋꯦ ꯑꯗꯨ ꯑꯣꯏꯔꯁꯨ ꯂꯨꯝꯕ ꯊꯕꯛꯇꯤ ꯁꯨꯕ ꯉꯝꯗ꯭ꯔꯤꯗ ꯆꯥꯛ ꯌꯦꯟꯁꯥꯡꯒꯨꯝꯕꯗꯤ ꯊꯣꯡꯧꯕ ꯍꯩꯇ꯭ꯔꯤꯗ
ꯑꯣ ꯑꯩꯕꯨꯔꯤ ꯇꯦꯡ ꯄꯥꯡ ꯃꯤꯅ ꯃꯔ ꯂꯩꯇꯍꯦ
ꯑꯁ ꯅꯨꯄꯥꯁꯨ ꯆꯥꯎꯔꯛꯑꯗꯤ ꯆꯥꯎꯔꯛꯑꯁꯨ ꯑꯗꯨꯝ ꯅꯨꯄꯤ ꯃꯥꯟꯕꯁꯨ ꯂꯩꯕꯅꯤ ꯅꯦꯗ ꯑꯗꯨꯝ ꯋꯥꯅꯉꯥꯏ ꯀꯩꯁꯨ ꯂꯩꯇꯦꯗ ꯀꯣꯟ ꯀꯣꯟ ꯃꯊꯪꯗ ꯅꯨꯡꯉꯥꯏꯅꯕ ꯂꯩꯗ ꯂꯩꯕꯅꯤ ꯅꯣꯏꯗꯤ ꯅꯨꯄꯥ ꯉꯥꯛꯇ ꯑꯣꯏꯕꯅꯤ ꯍꯣꯏꯅꯦ ꯃꯊꯥꯡꯗ ꯑꯃꯨꯛ ꯀꯣꯟꯅ ꯋꯥꯒ ꯇꯧꯔꯛꯏꯁꯦ ꯑꯩꯈꯣꯏꯅꯤꯅꯤ
ꯍ ꯑꯗꯨꯕꯨꯗꯤ ꯆꯨꯝꯃꯦ ꯅꯪꯁꯨ ꯑꯗꯨꯝ ꯌꯨꯝꯗ ꯂꯩꯕ ꯃꯥꯜꯂꯀꯣ ꯑꯉꯥꯡ ꯑꯄꯤꯛꯄ ꯂꯩꯕ꯭ꯔꯥ
ꯑꯉꯥꯡ ꯆꯠꯄꯕꯨꯗꯤ ꯍꯩꯔꯦ ꯆꯍꯤ ꯑꯃ ꯐꯥꯔꯦꯕꯀꯣ ꯎꯝ ꯑꯗꯨ ꯈꯪꯗꯦꯗ ꯆꯠꯄ ꯍꯥꯏꯔꯒ ꯆꯄ ꯍꯥꯏꯔꯒ ꯍꯦꯟꯅ ꯁꯦꯟꯅꯕ ꯋꯥꯕꯀꯣ ꯃꯁꯦ ꯑꯅꯤꯗꯗꯤ ꯆꯥꯎꯔꯦ ꯍꯧꯖꯤꯛ ꯑꯗꯨꯝ ꯁ꯭ꯀꯨꯜ ꯀꯥꯔꯦ
ꯑꯣ
ꯑꯄꯤꯦꯛꯄꯁꯦꯁꯦ ꯅꯥꯔꯒ ꯌꯨꯝꯗ ꯊꯕꯛ ꯁꯨꯔꯒ ꯂꯩꯔꯝ
ꯎ
ꯑꯗꯨ ꯅꯣꯏꯗ ꯂꯧ ꯎꯕ ꯌꯥꯕ꯭ꯔꯣ ꯏꯁꯤꯡ ꯂꯩꯕ꯭ꯔꯣ
ꯍꯥꯥ
ꯅꯣꯡ ꯆꯨꯕ꯭ꯔꯕ
ꯆꯨꯗꯗ ꯗꯍꯥꯟ ꯑ ꯔꯒꯒꯁꯤ ꯁꯗꯦ
ꯑꯁ꯭ꯋꯥꯏꯗꯗꯤ ꯑꯁꯋꯥꯏꯗꯗꯤ ꯀꯩꯅꯣ ꯍꯥꯎꯗꯨꯀꯣ
ꯑꯥ
ꯆꯥꯏ ꯅꯥꯔꯦ ꯑꯗꯨꯒ ꯏꯁꯤꯡ ꯋꯥꯗꯕꯅꯤꯅ ꯃꯤ ꯈꯔꯗꯤ ꯂꯧ ꯈꯣꯏꯕꯁꯨ ꯍꯧꯗ꯭ꯔꯤꯑꯕ ꯑꯗꯨ ꯆꯤꯡꯗꯗꯤ ꯅꯣꯡ ꯌꯥꯝ ꯀꯟꯅ ꯇꯥꯏ ꯍꯥꯏꯌꯨ ꯄꯥꯎꯁꯨ ꯑꯃꯨꯛ ꯇꯥꯕ ꯑꯗꯨꯒꯤ ꯂꯧꯗꯨꯗꯤ ꯂꯣꯏꯅ ꯂꯣꯏꯁꯤ
ꯂꯣꯏꯗ꯭ꯔꯤꯗ ꯍꯥꯎꯗ꯭ꯔꯤ ꯑ ꯃꯤ ꯈꯔꯗꯤ ꯂꯣꯏꯔꯦꯀꯣ ꯑꯗꯣ ꯑꯩꯈꯣꯏꯗꯤ
ꯂꯣꯏꯣꯏꯗꯔꯤꯦ
ꯌꯥꯌꯥꯏꯗ ꯑꯗꯨꯝ ꯇꯞꯅ ꯁꯨꯔꯒ ꯂꯣꯏꯔꯦ ꯅꯣꯡ ꯅꯣꯡ ꯇꯥꯕ ꯃꯇꯝꯗ ꯏꯁꯤꯡ ꯇꯝꯄꯥꯛ ꯂꯧꯗꯤ ꯑꯗꯨꯝ ꯎꯝ ꯏꯁꯤꯡ ꯀꯣꯟꯅ ꯂꯥꯛꯜꯂꯁꯨ ꯊꯦꯡꯅ ꯂꯥꯛꯜꯑꯁꯨ ꯏꯁꯤꯡ ꯑꯗꯨꯝ ꯉꯖꯗꯤ
ꯍꯣꯏ
ꯅꯪꯅ ꯂꯧ ꯄꯨꯒꯁꯤꯟ
ꯍꯟꯗꯛꯀꯤ ꯅꯨꯄꯥꯗꯤ ꯊꯕꯛ ꯆꯠꯈꯤꯕ꯭ꯔꯥ ꯂꯩꯕ꯭ꯔꯥ
ꯑꯣ ꯊꯕꯛ ꯆꯠꯈꯤꯌꯦ ꯃꯥꯁꯨ ꯃꯥꯁꯨ ꯑꯁ ꯌꯨꯝꯗ ꯂꯩꯕ ꯃꯇꯝ ꯉꯇ ꯂꯩꯇꯦ ꯃꯥꯁꯦ
ꯎꯝ
ꯊꯕ ꯑꯗꯨꯝ ꯑꯔꯩ ꯑꯔꯥꯏꯕ ꯁꯨꯕꯅꯦꯕ ꯁꯨꯗ꯭ꯔꯗꯤ ꯑꯩꯈꯣꯏꯗꯤ ꯆꯥꯗ꯭ꯔꯦ ꯑꯗꯣ
ꯍꯣꯏ
ꯎꯄꯥꯏ ꯂꯩꯇꯦꯕ
ꯆꯔꯥ ꯆꯔꯥꯒꯤ ꯊꯤꯔꯒ ꯆꯥꯕꯗꯩꯗꯨꯅꯀꯣ ꯑꯩꯈꯣꯏꯗꯤ
ꯑꯁꯅ ꯎꯝ ꯂꯣꯔꯦ
ꯎꯝ
ꯎꯝ
ꯑꯉꯥꯡ ꯑꯣꯏꯔꯤꯉꯩꯗ ꯁ꯭ꯀꯨꯜ ꯐꯖꯅ ꯀꯥꯔꯗꯤ ꯐꯥꯒꯗꯕ ꯑꯩꯈꯣꯏꯁꯨ
ꯑꯗꯨꯅꯤ ꯁ꯭ꯀꯨꯜ ꯇꯝꯕ ꯑꯩꯈꯣꯏꯗꯤ ꯁ꯭ꯀꯨꯜ ꯑꯗꯨꯒ ꯁ꯭ꯀꯨꯜ ꯇꯝꯕꯁꯨ ꯑꯩꯗꯤ ꯁꯣ ꯑꯗꯨꯝ ꯇꯝꯕꯕꯨꯗꯤ ꯌꯥꯕꯅꯦ ꯀ꯭ꯂꯥꯁ ꯇꯦꯟ ꯐꯥꯎꯗꯤ ꯇꯝꯕ ꯌꯥꯕꯅꯦꯕ ꯑꯩꯁꯦ ꯃꯤꯠ ꯄ꯭ꯔꯣꯕ꯭ꯂꯦꯝ ꯍꯥꯏ
ꯑꯣ
ꯀ꯭ꯂꯥꯁ ꯇꯦꯟ ꯐꯥꯎ ꯌꯥꯎꯗꯤ ꯇ ꯑꯩꯈꯣꯏꯅ ꯏꯃꯥ ꯕꯕꯥꯅ ꯋꯥꯔꯒ ꯂꯩꯕꯒꯀꯣ
ꯍꯣꯏ
ꯑꯗꯨꯝ ꯇꯧꯊꯣꯛꯑꯒꯦꯅ ꯇ ꯑꯗꯨꯒ ꯉꯟꯅ ꯇꯧꯊꯣꯛꯂꯒ ꯑꯗꯨꯅꯤꯅ ꯑꯗꯨꯝ ꯂꯩꯩꯁꯥ ꯐꯥꯕ꯭ꯔꯥ ꯐꯥꯗꯕ꯭ꯔꯥ ꯑꯃꯨꯛ ꯌꯨꯝ ꯄꯥꯟꯁꯤꯜꯂꯦ ꯌꯨꯝ ꯄ ꯍꯦꯛ ꯛꯇ ꯄꯥꯟꯁꯤꯜꯂꯒ ꯑꯃꯨꯛ ꯑꯉꯥꯡ ꯂꯩꯈ꯭ꯔꯦ ꯑꯗꯨꯗ
ꯎꯝ ꯀ ꯀꯥꯕꯤꯔ ꯊꯕꯛ ꯐꯦ ꯊꯤꯕꯗꯗ
ꯑꯗꯨꯅꯦ ꯍꯧꯖꯤꯛ ꯏꯅꯥꯎꯨꯄꯤ ꯑꯇꯣꯟꯕꯤꯁꯤꯀꯣ ꯀ꯭ꯂꯥꯁ ꯇꯨꯋꯦꯜꯞ ꯄꯥꯁ ꯇꯧꯋꯦ ꯑꯗꯨꯒꯤ ꯕꯤ ꯑꯦ ꯕꯤ ꯑꯦ ꯁꯤꯁꯨ ꯂꯣꯏꯈ꯭ꯔꯦꯕꯀꯣ ꯃꯥꯅ ꯑꯣꯖꯥ ꯇꯧꯕ ꯈꯣꯠꯄꯁꯨ ꯑꯗꯨꯝ ꯊꯕꯛꯄꯨꯗꯤ ꯑꯁꯥꯗꯗꯤ ꯃꯤꯌꯥꯝ ꯂꯥꯛꯑꯦ ꯑꯗꯨꯕꯨ ꯃꯥꯅ ꯆꯅꯤꯡ ꯑꯥꯎꯁꯥꯏꯠꯇ ꯆꯥꯅꯤꯡꯗꯕꯒ
ꯎꯝ
ꯌꯨꯝꯗ ꯂꯩꯔꯕꯅꯤꯅ ꯐꯤꯁꯦ ꯁꯥꯗꯕ ꯊꯕꯛ ꯀꯩꯁꯨ ꯁꯨꯗꯕꯅꯤꯅ ꯑꯁ ꯎꯄꯥꯏ ꯂꯩꯇꯦ ꯍꯧꯖꯤꯛꯇꯤ ꯑꯗꯨꯝ ꯑꯔꯥꯏ ꯑꯔꯥꯏꯕꯨ ꯑꯣꯏꯔꯁꯨ ꯑꯗꯨ ꯁꯨꯔꯁꯦ ꯍꯥꯏꯅ ꯑꯁꯤ ꯇꯝꯄꯥꯛꯁꯤꯗꯅꯦ
ꯎꯝ
ꯑꯉꯥꯡ ꯑꯃ ꯄꯤꯁꯥ ꯂꯧꯕ ꯑꯣꯏꯅ ꯂꯩꯌꯦ ꯍꯧꯖꯤ ꯇ
ꯑꯣ
ꯑꯗꯨꯅꯦ ꯂꯥꯏꯔꯤꯛ ꯍꯩꯌꯦꯅ ꯑꯗꯨꯝ ꯀꯔꯤ ꯍꯥꯏꯁꯤꯔ ꯊꯕꯛꯁꯨ ꯐꯠ ꯐꯪꯗ꯭ꯔꯦ ꯍꯧꯖꯤꯛꯇꯤ ꯄꯩꯁꯥ ꯌꯥꯎꯗ꯭ꯔꯗꯤꯀꯣ
ꯇ꯭ꯋꯨꯁꯟꯒꯁꯨ ꯂꯥꯎꯔꯤꯉꯩ ꯇꯜꯂꯦ ꯑꯩꯗꯤ
ꯑꯁ ꯆꯂꯕ ꯆꯂꯦ ꯍ ꯑꯩ ꯏꯆꯥꯁꯤꯡ ꯋꯥꯚ ꯑꯩ ꯇꯝꯕ ꯍꯥꯏꯕ ꯇꯃꯤ
ꯑꯁ ꯏꯆꯥꯁꯤꯡꯕꯨꯁꯨ ꯇꯝꯅꯤꯡꯗꯦ ꯑꯩꯗꯤ ꯇ꯭ꯨꯁꯟ ꯇ꯭ꯨꯁꯟꯗ ꯑꯗꯨꯝ ꯊꯥꯕꯤꯕꯅꯦ ꯇ꯭ꯨꯁꯟ ꯆꯠꯂꯣ ꯍꯥꯏꯅ ꯊꯥꯔꯒ ꯌꯨꯝꯗꯗꯤ ꯑꯁ ꯇꯥꯏꯗꯒꯤꯗꯒꯤꯈꯤ
ꯑꯁ ꯌꯨꯝꯗ ꯄꯥꯔꯗꯤ ꯃꯣꯏꯁꯨ ꯀꯩꯁꯨ ꯄꯨꯛꯅꯤꯡ ꯆꯪꯗꯦꯕꯀꯣ
ꯍꯣꯏ
ꯊꯋꯥꯏ ꯆꯪꯗꯦꯕ ꯑꯗꯨꯒ ꯎ ꯑꯩꯈꯣꯏ ꯑꯩꯈꯣꯏꯅ ꯇꯝꯕꯤꯕꯁꯦ ꯃꯣꯏꯒꯤ ꯀꯔꯤ ꯍꯥꯏꯁꯤꯔ ꯃꯍꯧꯁꯥꯅꯤ ꯑꯩꯈꯣꯏꯅ ꯆꯩꯥꯏꯔꯁꯨ ꯐꯨꯔꯁꯨ ꯃꯍꯥꯎꯁꯥꯅꯤ ꯍꯥꯏꯔꯤ
ꯍꯣꯏ ꯃꯣꯏꯅ ꯑꯗꯨꯃꯩ ꯈꯟꯕ ꯑꯗꯨꯒꯤ ꯆꯥꯛ ꯏꯟꯊꯥꯡ ꯊꯣꯡꯕ ꯍꯧꯥꯎꯔꯕ꯭ꯔꯣ ꯇꯥꯕ꯭ꯔꯥ ꯍꯜꯂꯣ